ꯎꯝ ꯍꯜꯂꯣ ꯇꯥꯕ꯭ꯔꯥ
ꯑꯥ
ꯇꯥꯕ꯭ꯔꯣ
ꯀꯩꯗꯧꯔꯤꯒꯦ ꯑꯥ ꯑꯣ ꯇꯥꯔꯦ
ꯑꯣ ꯑꯩ ꯐꯝꯔꯒ ꯂꯩꯌꯦ
ꯀꯅꯥꯔꯥ
ꯏꯊꯟꯇꯅꯦ ꯅꯪꯗꯤ
ꯑꯩꯁꯨ ꯑꯩꯈꯣꯏ ꯑꯉꯥꯡꯁꯤꯡꯅ ꯐꯝꯕꯅꯦ ꯑꯗꯣ ꯃꯄꯥꯟ ꯊꯣꯛ ꯑꯒꯥ
ꯃꯄꯥꯜ ꯊꯣꯑꯥꯒꯥ ꯂꯧꯞ ꯄꯥꯅꯦ
ꯎꯝ ꯑꯩꯁꯨ ꯃꯄꯥꯟꯗ ꯐꯝꯃꯒꯥ ꯂꯩ ꯅꯣꯡꯖꯨ ꯈꯔ ꯈꯔ ꯇꯥꯕ ꯍꯧꯔꯛ ꯀꯩ ꯌꯦꯟꯁꯪ ꯆꯥꯔꯦ
ꯑꯦꯈꯣꯏ ꯑꯁꯥ ꯑꯃꯨꯛ ꯀꯥꯎꯔꯩꯅꯦ
ꯎꯝ ꯀꯩꯔꯤꯒꯦ ꯀꯥꯎꯕ꯭ꯔꯥ
ꯀꯔꯤ ꯃꯅꯥꯅꯣ ꯈꯪꯗꯦ ꯃꯥꯃꯤ
ꯑꯣ
ꯅꯪꯗꯤ
ꯑꯩꯈꯣꯏ ꯉꯁꯤ ꯑꯥꯂꯨꯚꯥ ꯑꯂꯨꯒ ꯀꯔꯤꯔꯣ ꯑꯪ ꯑꯪ ꯈꯥꯃꯦꯟ ꯑꯁꯥꯡꯕꯗꯣ
ꯑꯣ
ꯑꯗꯨꯒ ꯃꯃꯤꯡ ꯃꯃꯤꯡ ꯃꯃꯤꯡ ꯑꯃꯗꯤ ꯀꯥꯎꯔꯦ ꯂꯣꯀꯦ ꯀ꯭ꯥꯔꯕꯥꯔꯗꯣ
ꯍꯥꯥ
ꯂꯀꯦꯜ ꯁꯀꯥꯕꯔꯗꯣ ꯃꯥ ꯃꯤꯝ ꯍꯥꯏꯋꯦ
ꯅꯪꯅꯥ ꯊꯣꯡꯕ꯭ꯔꯣ
ꯑꯍꯣꯏ ꯈꯥꯔ ꯇꯣꯡꯉꯥꯟꯜꯂꯦ ꯃꯥꯒꯤ ꯃꯁꯛꯇꯣ
ꯎꯝ
ꯈꯥꯔ ꯉꯧꯋꯦ ꯍꯥꯏꯕ ꯑꯗꯨꯗꯣ
ꯑꯪ
ꯁꯥꯟꯕꯥ ꯖꯠꯂꯣ ꯑꯥꯁ ꯀꯩꯒꯤꯔꯥ ꯍꯥꯎꯕꯅꯦ
ꯑꯥ ꯇꯜꯂꯩ
ꯆꯝꯊꯣꯡ ꯍꯥꯎꯋꯦ
ꯑ ꯆꯥꯛꯇꯣ ꯅꯪ ꯉꯥꯛꯇ ꯊꯣꯡꯉꯤꯔꯣ
ꯎꯝ ꯑꯩ ꯑꯩꯗꯤ ꯑꯌꯨꯛꯇ ꯍꯧꯒꯠꯄ ꯉꯝꯗꯦ ꯑꯗꯨꯕꯨ ꯏꯚꯅꯤꯡꯗꯗꯤ ꯑꯗꯨꯝ ꯊꯣꯡꯉꯅꯤꯗ
ꯎꯝ
ꯑꯌꯨꯛꯇꯗꯤ ꯉꯝꯗ
ꯑꯌꯨꯗ ꯄꯨꯡ ꯀꯌꯥꯗ ꯍꯧꯒꯠꯄ꯭ꯔꯣ
ꯑꯩꯁꯦ ꯄꯨꯡ ꯇꯔꯨꯛ ꯃꯈꯥꯏ ꯅꯠꯇ꯭ꯔꯗꯤ ꯁꯚꯦꯟ ꯉꯟꯕꯅꯦ ꯈꯔꯗꯤ ꯉꯟꯕꯅꯤꯀꯣ ꯑꯩꯁꯨ ꯑꯥꯁ ꯍꯧꯒꯠꯄꯥ ꯉꯝꯗꯕꯥꯕꯨ ꯑꯩ ꯑꯗꯨꯝ ꯉꯅꯤ ꯉꯥꯏꯟꯅ ꯇꯨꯝ꯭ꯔꯁꯨꯀꯣ ꯑꯗꯨ ꯑꯁ ꯈꯪꯗꯦ ꯑꯩꯒꯤ ꯃꯤꯠꯇꯨ ꯌꯥꯗꯕꯅꯦ
ꯑꯗꯣ ꯅꯣꯏ ꯃꯥꯅ ꯊꯣꯡꯉꯨꯔꯣ ꯑꯌꯨ
ꯍꯣꯏ ꯍꯣꯏ
ꯌꯥꯝ ꯐꯩꯀꯣ ꯅꯣꯏꯅꯦ
ꯎꯝ ꯐꯕꯅꯦ ꯑꯗꯨꯝ ꯁꯥꯎ ꯁꯥꯎꯔꯒ ꯃꯥ ꯁꯨ ꯑꯗꯨꯝ ꯊꯣꯡꯕ꯭ꯔꯦ ꯅꯈꯣꯏ ꯂꯩꯔꯒ ꯑꯗꯨꯃꯥꯏꯅ ꯍꯥꯏꯔꯒꯀꯣ
ꯑꯩꯁꯨ ꯀꯩꯁꯨ ꯈꯟꯗꯕꯒꯤ ꯑꯁ ꯀꯔꯤꯔꯣ ꯅꯪꯁꯨ ꯑꯗꯨꯝ ꯊꯣꯡꯉꯅꯤ ꯍꯥꯏ
ꯅꯪꯁꯨ ꯁꯤꯡ
ꯈꯨꯝꯗ꯭ꯔꯗꯤ ꯃꯤꯅꯤꯅ ꯑꯩꯁꯨ
ꯑꯌꯦ ꯃꯤ ꯑꯣꯏꯔꯁꯨ
ꯈꯨꯝꯒꯗꯕꯅꯤ
ꯃꯥꯟꯗꯕ ꯅꯪ ꯅꯪꯒꯤ ꯁꯥꯛꯇꯣ ꯆꯤꯟ ꯈꯨꯝꯗꯕ
ꯃꯥꯡꯗꯅꯤ ꯍꯦ
ꯃꯥꯟꯗꯦꯍꯦ
ꯑꯩꯈꯣꯏꯅ ꯑꯩꯈꯣꯏ ꯗ꯭ꯔꯗꯤ ꯀꯅꯥꯅ ꯑꯩ
ꯌꯥꯝꯅ ꯀꯩ ꯀꯩ ꯍꯥꯏꯗꯣꯏꯅꯣ ꯑꯩ ꯈꯪꯗ꯭ꯔꯦ
ꯅꯦꯝꯕ ꯍꯥꯏꯕꯗꯤ ꯁꯣꯔꯠ ꯅꯠꯇ꯭ꯔꯣ
ꯑꯥ ꯃꯥꯅꯦ ꯑꯩ ꯀꯥꯎꯈ꯭ꯔꯦꯕꯨ
ꯑꯣ ꯑꯣ ꯑꯩꯁꯨ ꯚꯥꯞ ꯇꯥꯏꯌꯦ ꯅꯪ ꯍꯥꯏꯕꯗꯣ ꯑꯗꯨꯃꯥꯏꯅ ꯇꯧꯗꯦ ꯑꯩꯁꯨ ꯌꯥꯝ ꯐꯤꯡꯕꯅꯦ
ꯅꯪ ꯈꯪꯗꯕꯒꯤꯅꯦꯀꯣ
ꯈꯪꯉꯤꯍꯦ
ꯍꯪꯕꯤꯗ
ꯅꯣꯏ ꯃꯤꯁꯤꯡꯅꯦ ꯇꯨꯝꯈ꯭ꯔꯕꯣ
ꯇꯨꯝꯗꯔꯤꯌꯦꯗ ꯑꯃꯟ ꯔꯨꯝꯗ ꯏꯃꯥꯗꯤ ꯇꯨꯝꯈ꯭ꯔꯦ ꯑꯗꯨꯕꯨ ꯏꯅꯥꯎ ꯅꯨꯄꯥꯗꯣ ꯀꯔꯤꯔ ꯐꯣꯟꯗ ꯌꯦꯡꯉꯒ ꯂꯩꯅꯦ
ꯎꯝ
ꯍꯧꯖꯤꯛꯇꯤ ꯑꯃꯉꯣꯛ ꯒꯦꯝ ꯁꯥꯟꯅꯕꯁꯨ ꯀꯅꯥ ꯈꯪ
ꯅꯨꯄꯥꯗꯣ ꯀ꯭ꯂꯥꯁꯀꯤꯌꯥ ꯀ꯭ꯂꯥꯁ ꯀꯌꯥꯅꯣ ꯑꯣ ꯌꯥꯝ ꯆꯥꯎꯔꯝꯅꯤꯀꯣ ꯅ ꯅꯪꯉꯣꯟꯗꯒꯤ ꯍꯦꯜꯂꯝꯒꯅꯤ
ꯍꯣꯏ ꯑꯩꯉꯣꯟꯗꯒꯤ ꯍꯣꯏ ꯋꯥꯡꯈ꯭ꯔꯦ
ꯎꯝ ꯎꯗꯕ ꯀꯣꯏꯔꯦ
ꯎꯝ
ꯅꯪ ꯁꯨꯅꯦ ꯈꯠ ꯑ ꯈꯔ ꯀꯪꯉ꯭ꯔꯣ ꯈꯔ ꯀꯪꯕ꯭ꯔꯣ ꯅꯣꯏꯕ꯭ꯔꯣ ꯍꯧꯖꯤꯛ ꯐꯥꯎ ꯅꯣꯏꯕ꯭ꯔꯣ ꯅꯪꯁꯨ
ꯂꯣꯏꯔꯦ
ꯀꯃꯥꯏꯅ ꯇꯧꯔꯦ
ꯌꯥꯝ ꯅꯣꯏꯌꯦ ꯑꯩꯗꯤ
ꯑ ꯑꯗꯨꯗꯤ ꯑꯩ ꯊꯦꯡꯅ ꯇꯨꯝꯃꯣ ꯑꯌꯨꯛ ꯌꯥꯍꯧ ꯉꯜꯂꯣ
ꯉꯝꯗꯤꯅꯦ ꯑꯗꯨꯗꯣ
ꯑꯗꯨꯒ ꯆꯥꯛꯄꯣ ꯈꯤꯇꯪ ꯈꯤꯇꯪ
ꯑꯣꯈꯤ ꯈꯤꯇꯪ ꯈꯤꯇꯪꯗ ꯆꯥꯕ ꯍꯩꯇꯦ
ꯍꯖꯗꯦꯔ
ꯑꯁ ꯈꯪꯗꯦ ꯅꯣꯏ ꯅꯤꯡꯕꯅꯤꯅꯀꯣ ꯑꯗꯨꯝ ꯅꯣꯏ ꯊꯣꯛꯑꯦ ꯈꯪꯗꯦ ꯗꯥꯏ ꯇꯧꯔꯨꯁꯨ ꯎꯄꯥꯏ ꯂꯩꯗꯦ
ꯑꯥ ꯅꯣꯏꯅꯤꯡꯕꯗꯤ ꯑꯗꯨꯃꯥꯏꯅ ꯇꯧꯕꯅꯦ ꯑꯩꯈꯣꯏꯗꯤ ꯑꯁ ꯌꯥꯝꯅ ꯆꯥꯔꯁꯨ ꯑ ꯑꯗꯨꯝ ꯀꯪꯉꯒꯥ ꯂꯩ
ꯈꯪꯗꯦ ꯑꯩꯁꯦ ꯇꯨꯝꯕꯒꯤ ꯑꯣꯏꯔꯝꯅꯤ ꯑꯗꯨꯝ ꯇꯨꯝꯕꯒꯤꯀꯣ ꯄꯨꯡ ꯇꯔꯥꯒꯨꯝꯕ ꯑꯗꯨꯝ ꯇꯨꯝꯒꯅꯤ ꯑꯩꯗꯤ ꯑꯥꯁ ꯉꯝꯗꯦ ꯐꯖꯅ ꯇꯨꯝꯗ꯭ꯔꯗꯤꯀꯣ ꯅꯥꯅꯤꯡꯉꯥꯏ ꯀꯨꯝꯕ ꯑꯗꯨꯃꯥꯏꯅ ꯇꯧꯋꯅꯤ
ꯎꯝ ꯉꯏꯈꯣ
ꯎꯝ ꯎꯝ ꯀꯩꯗꯧꯕ꯭ꯔꯥ ꯊꯕꯛ ꯆꯤꯟꯕ꯭ꯔꯥ
ꯇꯥꯕ꯭ꯔꯣ
ꯑꯝ ꯇꯥꯏꯌꯦ ꯇꯥꯏꯌꯦ
ꯍꯣꯏ ꯑꯩꯈꯣꯏ ꯕꯕꯥꯥꯅ ꯍꯣꯁꯄꯣ ꯍꯥꯡꯕꯤꯌꯨ ꯍꯪꯕꯅꯦ
ꯅꯃꯥ ꯍꯥꯏꯕ
ꯑ ꯕꯕꯥ
ꯑꯣ ꯑꯣ ꯑꯣ ꯑꯁ ꯍꯟꯗꯛꯀꯥꯟ ꯢꯄꯥ ꯏꯃꯥ ꯈꯣꯏꯁꯦ ꯑ ꯑꯁꯤꯒꯨꯝꯕ ꯑꯉꯥꯡ ꯐꯣꯟꯖꯦ ꯌꯥꯝ ꯄꯥꯏꯕ ꯍꯩꯈ꯭ꯔꯦꯀꯣ ꯌꯨꯇꯨꯕꯇꯒ ꯑꯩꯁ
ꯍꯩꯠ ꯑ ꯑꯗꯨꯅꯦ
ꯏꯄꯥꯗꯣ ꯑ ꯅꯨꯄꯤ ꯑꯃꯒꯤꯀꯣ ꯕꯤꯗꯤꯑꯣ ꯌꯦꯡꯔꯒ ꯀꯣꯃꯦꯟ ꯄꯤꯕꯤꯌꯣ ꯍꯥꯏꯌꯦꯅꯦ
ꯄꯤꯅꯤꯡꯉꯥꯏꯗꯣ ꯀꯃꯥꯏ ꯇꯧ ꯄꯤꯅꯤꯡꯉꯥꯏꯗꯣ ꯀꯃꯥꯏ ꯇꯧꯕ꯭ꯔꯥ ꯍꯥꯏꯔ ꯑꯩꯅ ꯑꯁꯤꯗ ꯅꯤꯝꯃꯣ ꯑꯗꯨꯒ ꯑꯗꯨꯃꯥꯏ ꯇꯧꯑꯣ ꯍꯥꯏꯔꯒ ꯎꯝ ꯄꯤ ꯑ ꯃꯥꯅ ꯑꯩ ꯄꯤꯗꯤ ꯄꯤꯔꯣꯏꯗ ꯑꯗꯨꯝꯅ ꯍꯪꯕꯅꯦ ꯍꯥꯏꯕ
ꯅꯩꯕ ꯍꯧꯔꯦꯍꯦ ꯅꯣꯏꯁꯨ
ꯍꯣꯏ ꯐꯦꯁꯕꯨꯛꯀ ꯄꯥꯏꯕꯅꯦ ꯍꯟꯗꯛ ꯀꯥꯟꯅ
ꯁꯦꯁ
ꯚꯤꯗꯤꯌꯣ ꯌꯦꯡꯅꯤꯡꯉꯥꯏꯀꯣ ꯚꯤꯗꯤꯌꯣ ꯐꯖꯕ ꯐꯖꯕ ꯂꯩꯌꯦ ꯍꯥꯏꯌꯦ ꯀꯥꯔꯟ ꯅꯤꯌꯨꯁꯀꯨꯝꯕ ꯎꯝ ꯎꯝ ꯑꯗꯨꯒꯤ ꯑꯣꯏꯔꯝꯃꯤ
ꯌꯨꯇ꯭ꯌꯨꯕꯗꯒꯤ ꯑꯁ ꯀꯩ ꯍꯥꯏꯗꯣꯏꯅꯣ ꯌꯦꯡꯅꯤꯡꯗꯦꯕ ꯐꯖꯕ ꯊꯣꯛꯇꯦ
ꯎꯝ
ꯅꯟꯖꯪꯗꯤ ꯗ꯭ꯔꯃꯥꯒꯨꯝꯕ ꯌꯦꯡꯕ꯭ꯔꯣ ꯍꯧꯖꯤꯛꯀ
ꯑꯁ ꯁꯟꯗꯀꯥꯟ ꯗ꯭ꯔꯃꯥꯒꯨꯝꯕꯁꯦ ꯌꯦꯡꯗ꯭ꯔꯦꯍꯦꯛ ꯑꯩ
ꯑꯗꯨꯗꯤ ꯀꯩ ꯕꯤꯗꯤꯑꯣ ꯌꯦꯡꯉꯝꯃꯦꯕ
ꯑꯗꯨꯝ ꯔꯤꯜꯁ ꯌꯦꯡꯉꯒꯀꯣ ꯑꯗꯨꯝ ꯇꯨꯝꯕꯅꯦ ꯉꯟ ꯉꯟꯅ ꯇꯨꯝꯅꯦ
ꯑꯩ ꯑꯩꯁꯤꯅꯤ ꯔꯤ ꯑ
ꯑꯗꯨꯀꯣ ꯑꯩꯒꯤ ꯑꯂꯥꯝꯗꯣ ꯑꯗꯨꯝ ꯈꯪꯗꯦ ꯔꯤꯜꯁ ꯌꯦꯡꯔꯒꯀꯣ ꯑꯗꯨꯝ ꯇꯨꯝ ꯊꯣꯛꯂꯅꯤ
ꯑꯩ..
ꯑꯗꯨꯒꯣ ꯑꯩꯒꯤ ꯐꯣꯟꯗꯣ ꯏꯅꯥꯎꯅꯨꯄꯥ ꯑꯃꯨꯛꯀ ꯄꯥꯏꯒꯅꯤ
ꯑꯁ ꯆꯥꯟꯁ ꯂꯩꯔꯣꯏꯅꯦ ꯃꯣꯏꯗꯤ
ꯎꯝ ꯍꯣꯁ ꯁꯄꯣꯠꯀ ꯌꯥꯝ ꯂꯧꯕꯅꯦ ꯑꯁ
ꯎ ꯅꯪꯒꯤꯖꯨ ꯐꯥꯏꯚ ꯖꯤ ꯑꯣꯏꯔꯑꯝꯅꯤꯀꯣ
ꯐꯥꯏꯚꯖꯤꯅꯦ
ꯑ ꯑꯟꯂꯤꯃꯤꯇꯦꯠ ꯑꯣꯏꯔꯝꯃꯣꯏꯅꯦ
ꯎꯝ ꯑꯗꯨꯁꯨ ꯑꯣꯏꯕꯒꯤꯀꯣ ꯑꯗꯨꯕꯨ ꯅꯦꯠꯋꯥꯔꯛ ꯐꯥꯗꯦꯗ ꯌꯨꯝꯗꯗꯤ ꯍꯧꯖꯤꯛꯇꯤ ꯑꯗꯨꯝ ꯐꯥꯏꯚ ꯖꯤ ꯐꯪꯉꯦ ꯍꯣꯔꯦꯟ ꯔꯨꯝ ꯃꯅꯨꯡꯗ ꯂꯩꯔꯗꯤ ꯐꯪꯉꯣꯏ
ꯑꯩ ꯅꯣꯏꯁꯦ ꯅꯦꯠꯋꯥꯛ ꯈꯔ
ꯎꯝ ꯅꯍꯥꯟꯗꯤ ꯅꯨꯡꯉꯥꯏꯕꯅꯦ ꯑꯗꯨꯕꯨ ꯍꯟꯗꯛ ꯀꯥꯟ ꯈꯪꯗꯦ ꯂꯥꯏꯛ ꯀꯨꯝꯕꯁꯦ ꯀꯃꯥꯏꯅ ꯇꯧꯕꯒꯤꯔ
ꯑꯁ ꯑꯩꯈꯣꯏ ꯑꯉꯥꯡꯁꯤꯡ ꯌꯥꯝ ꯗꯤꯁꯇꯥꯔꯕ ꯇꯧꯋꯤ
ꯄꯨꯋꯣ ꯄꯨꯋꯣ ꯎꯝ
ꯆꯪꯉꯣ ꯌꯥꯔꯦ ꯑꯥ ꯌꯥꯗꯦꯕ ꯎꯝ ꯍꯣꯁꯄꯣ ꯍꯥꯡꯗꯣ ꯑ ꯎ ꯈꯔ ꯂꯥꯞꯄꯒꯤ ꯐꯪꯗꯕꯒꯤ ꯑ ꯑꯗꯨꯝ
ꯑꯗꯨꯝ ꯂꯥꯛꯄ꯭ꯔꯥ
ꯑꯃꯨꯛ ꯊꯂꯥ ꯑꯦ ꯑ ꯉꯍꯥꯟ ꯂꯩꯥꯏꯔꯗꯤ ꯑꯃ ꯊꯣꯛꯂꯛꯒꯅꯤ ꯑꯉꯥꯡ ꯂꯩꯔꯗꯤ ꯑꯃ ꯊꯣꯛꯂꯛꯑꯅꯤ
ꯅꯪꯪ ꯅꯪ ꯅꯪꯁꯨ ꯃꯅꯨꯡ ꯆꯪꯉꯗꯤ ꯑ ꯃꯈꯣꯟꯗꯣ ꯇꯥꯒꯅꯤꯀꯣ ꯑꯗꯨꯒꯤ ꯑꯩꯁꯨ ꯃꯄꯥꯟꯗ ꯂꯦꯞꯂꯒ ꯂꯩꯅꯦ
ꯃꯣꯏꯁꯨ ꯚꯤꯗꯤꯑꯣ ꯌꯦꯡꯅꯝꯃꯤꯕ ꯑꯗꯣ ꯃꯣꯏꯒꯤꯗꯤ ꯑꯁꯅꯦꯄꯦ ꯂꯣꯏ
ꯎꯝ ꯋꯥꯔꯜ ꯀꯞ ꯌꯦꯡꯕ꯭ꯔꯥ ꯅ ꯍꯣꯏ
ꯌꯦꯡꯡꯗꯗ
ꯎꯝ ꯌꯦꯡꯗꯨꯗ ꯍꯟꯗꯛꯀ ꯌꯦꯡꯅꯤꯡꯕ ꯐꯥꯎꯗꯦ
ꯎꯝ ꯑꯥ ꯀꯩ ꯅꯨꯃꯤꯠꯅꯣ ꯑ ꯇꯝ ꯑꯃꯇꯤ ꯌꯦꯉꯦ ꯑꯗꯣ ꯑꯁ
ꯎꯝ
ꯆꯕꯒꯤ ꯑꯩ ꯑꯗꯨꯝ ꯊꯣꯛꯂꯛꯑꯦ ꯅꯦꯠꯋꯛꯁꯤꯒꯅꯦ ꯖꯤꯑꯣꯑꯣ ꯄꯥꯏꯕꯒꯤ ꯌꯥꯗꯕ
ꯐꯣꯟꯗ ꯑꯗꯨꯝ ꯌꯦꯡꯕ꯭ꯔꯥ
ꯎꯝ ꯑꯆꯩꯗ
ꯎꯝ
ꯑꯩꯒꯤꯗꯤ ꯌꯥꯎꯗ꯭ꯔꯦ
ꯎꯝ
ꯂꯤꯡꯒꯨꯝꯕꯗꯣ ꯑꯩꯉꯣꯟꯗꯗꯤ ꯌꯥꯎꯋꯦꯕ
ꯍꯟꯗꯛꯀꯥꯟ ꯌꯦꯡꯕ ꯅꯨꯡꯉꯥꯏꯇꯦ ꯍꯥꯏꯌꯦꯀꯣ ꯑꯩꯁꯨ ꯌꯦꯡꯁꯨ ꯌꯦꯡꯗ꯭ꯔꯤꯌꯦ
ꯐꯥꯏꯅꯦꯜ ꯀꯥꯕꯗꯀꯣ
ꯎꯝ
ꯌꯦꯊꯣꯛꯀꯦ ꯑꯁ ꯌꯥꯝ ꯊꯦꯡꯅ ꯁꯥꯟꯅꯔꯒ ꯀꯅꯥꯅ ꯌꯦꯡꯕ ꯉꯝꯗꯣꯏꯅꯣꯕ
ꯎꯝ ꯎꯝ
ꯑꯗꯣ ꯌꯥꯍꯍꯜꯂꯅꯦ ꯑꯦ ꯉꯝꯗꯦꯕ
ꯎꯝ ꯉꯥꯡ ꯉꯟꯅ ꯍꯒꯥꯏꯕ꯭ꯔꯥꯅ ꯅꯪ
ꯑꯥ ꯈꯔ ꯈꯔ ꯎꯝ
ꯎꯝ
ꯍꯧꯒꯠꯇꯄꯕ ꯃꯤ ꯂꯩꯔꯦꯅ ꯃꯣꯏꯗꯤ ꯂꯧ ꯆꯠꯇꯅꯤꯅ ꯑꯩ ꯑꯩ ꯑꯗꯨꯝ ꯇꯥꯔꯦ ꯌꯦꯌꯦꯡꯁꯨ ꯑꯗꯨꯝ ꯇꯥꯔꯅꯤ ꯑꯩ ꯈꯪ
ꯎꯝ
ꯏꯟꯁꯥꯡ ꯊꯣꯡꯅꯤꯡꯉꯥꯏꯁꯨ ꯂꯩꯇꯦ ꯑꯩ
ꯑꯗꯨꯝ ꯅꯪ ꯊꯣꯡꯅꯤꯡꯕꯗꯣ ꯑꯗꯨꯝ ꯊꯣꯡꯉꯣ
ꯊꯣꯡꯅꯤꯡ ꯊꯣꯡꯅꯤꯡꯕꯁꯨ ꯂꯩꯇꯦ ꯏꯟꯁꯥꯡꯗꯣ
ꯌꯦꯡꯗꯦꯝꯒꯨꯝꯕ ꯂꯩꯗ꯭ꯔꯣ ꯑꯗꯨꯒꯨꯝꯕ ꯆꯝꯐꯨ ꯆꯝꯐꯨꯠ ꯊꯣꯡꯉꯒ ꯊꯝꯃꯣ
ꯉꯁꯤꯁꯨ ꯁ ꯄꯨꯊꯣꯡꯕꯅꯦ
ꯆꯝꯕꯨꯁꯁꯨ ꯑꯗꯨꯝ ꯍꯥꯎꯕꯅꯤꯗ ꯅꯨꯡꯇꯤꯒꯤ ꯅꯠꯇꯕꯀꯣ ꯑꯗꯨꯝ ꯃꯔꯛ ꯃꯔꯛꯇ ꯊꯣꯡꯡꯂꯗꯤ ꯍꯥꯎꯔꯝꯃꯤ
ꯎꯝ ꯑ ꯅꯍꯥꯟꯗꯣ ꯑꯩ ꯎꯝ ꯀꯩꯅꯣ ꯆꯥ ꯌꯦꯟꯒꯨꯝꯕ ꯆꯥꯔꯨꯕ ꯀꯩꯀꯣ ꯑ ꯗꯤꯁꯦꯟꯗꯤ ꯆꯠꯂꯒ
ꯎꯝ ꯌꯥꯝꯋꯥꯕꯅꯤ ꯀꯣ ꯑꯗꯨꯁꯨ
ꯑꯝ ꯌꯥꯝꯋꯥꯑꯥ ꯀꯥꯏꯩꯅꯣ ꯄꯨꯇꯒꯣ ꯑꯁ
ꯎꯝ
ꯎꯝ ꯁ꯭ꯋꯦꯠꯇꯣ ꯀꯩ ꯀꯩ ꯍꯥꯏꯗꯣꯏꯅꯣ ꯃꯥꯡꯒꯣ ꯑꯣ ꯌꯥꯝ ꯊꯣꯂꯛꯑꯦꯕ ꯑꯦꯏ ꯃꯣꯏꯅ ꯀꯔꯤ ꯍꯥꯏꯕꯅꯣ ꯊꯣꯛꯂꯛꯑꯣ ꯑꯩꯈꯣꯏ ꯕꯕꯥꯗ ꯀꯧꯔꯕ ꯄꯝ ꯄꯃꯕ ꯂꯥꯛꯑꯣꯅ ꯑꯦ